ꯍꯜꯂꯣ ꯇꯥꯕ꯭ꯔꯣ
ꯇꯥꯏꯌꯦ
ꯆꯥꯛ ꯆꯥꯈ꯭ꯔꯕꯣ
ꯆꯥꯛꯀ ꯊꯣꯡꯗ꯭ꯔꯤꯗ ꯃꯩ ꯂꯥꯛꯇ ꯍꯧꯖꯤꯛꯇ ꯍꯧꯖꯤꯛꯇ ꯃꯩ ꯂꯥꯛꯄꯒꯤ
ꯎꯝ ꯍꯣ ꯊꯦꯡꯉꯦꯅ ꯑꯗꯨꯗꯤ
ꯎꯝ ꯉꯔꯥꯡꯗꯥꯡ ꯃꯩ ꯂꯥꯛꯑꯃꯒ ꯃꯩ ꯂꯥꯛꯇꯔꯦ ꯑꯗꯨꯒ ꯍꯧꯖꯤꯛ ꯇ ꯃꯩ ꯂꯥꯛꯇꯉꯥꯏꯔꯤ
ꯑꯁ ꯍꯧꯖꯤꯛꯇꯒꯤ ꯊꯣꯡꯉꯗꯤ ꯀꯔꯝ ꯀꯥꯟꯗ ꯆꯥꯒꯅꯤ
ꯅꯪꯒꯤ ꯕꯦꯛꯒ꯭ꯔꯥꯎꯟꯁꯦ ꯌꯥꯝ ꯉꯥꯡ ꯇꯥꯕꯒꯨꯝ ꯇ ꯑꯣꯏꯑꯦ
ꯃꯥ ꯄꯥꯟꯊꯣ ꯑꯝꯝꯕꯅ
ꯎꯝ ꯅꯣꯏꯔꯣꯝꯗꯗꯤ ꯋꯦꯗꯔ ꯀꯔꯝ ꯇꯧꯒꯦ
ꯕꯦꯇꯔ ꯑꯗꯨꯝ ꯃꯍꯧꯁꯥꯒꯨꯝꯕ ꯑꯗꯨꯝ ꯂꯩ ꯅꯧ ꯁꯣ ꯆꯣꯗ ꯑꯝ
ꯍꯧꯖꯤꯛꯁꯨ
ꯎꯝ
ꯑꯣ ꯅꯣꯏꯗꯤ ꯑꯗꯨꯗꯤ ꯀꯔꯝ ꯀꯔꯝ ꯍꯥꯏꯅ ꯂꯧ ꯍꯣꯠꯅꯔꯤꯕ꯭ꯔꯣ
ꯍꯥꯥ
ꯂꯧꯒꯨꯝꯕꯗꯤ ꯎꯅꯗ꯭ꯔꯣ
ꯎꯍꯦ ꯏꯁꯤꯡ ꯀꯪꯉꯦ
ꯎꯝ ꯑꯗꯨꯗꯤ ꯍꯧꯗ꯭ꯔꯤꯕꯣ ꯅꯣꯏꯔꯣꯝꯗꯁꯨ
ꯎꯝ ꯍ ꯍꯧꯗ꯭ꯔꯤ ꯈꯔ ꯑꯃꯅ ꯏꯁꯤꯡ ꯆꯤꯉꯒꯀꯣ ꯍꯥꯎꯕ ꯌꯥꯎꯅꯔꯦ
ꯎꯝ
ꯅꯨꯡꯁꯤꯗꯤ ꯐꯖꯅ ꯋꯥꯕ ꯆꯍꯤ ꯑꯣꯏꯔꯕ ꯃꯥꯜꯂꯦ ꯈꯣꯏꯔꯣꯡꯁꯨ ꯑꯗꯨꯃꯥꯏꯅ ꯇꯧꯔꯒ ꯏꯁꯤꯡꯒꯨꯝꯕꯁꯦ ꯋꯥꯗꯅ ꯂꯩꯔꯦꯅꯦ
ꯎꯝ
ꯎꯝ ꯀꯔꯤ ꯀꯔꯤ ꯍꯅ
ꯍꯣꯏ ꯀꯩꯁꯨ ꯍꯣꯠꯅꯗꯦꯗ ꯑꯗꯨꯝ ꯂꯩꯌꯦꯗ
ꯎꯝ ꯍꯣꯠꯅꯐꯝꯁꯨ ꯂꯩꯇꯦꯗ ꯍꯥꯏꯗꯤ ꯍꯣꯠꯅ ꯑꯗꯨꯗꯤ ꯋꯦꯗꯔꯅ ꯐꯠꯇꯕꯒ ꯎꯝ ꯎꯝ ꯀꯔꯤ ꯃꯊꯦꯜ ꯊꯣꯡꯒꯦꯔꯣ ꯉ ꯁꯤꯗꯤ
ꯣꯡꯦ ꯀꯔꯤ ꯃꯊꯆꯥꯅ ꯊꯣꯡꯒꯦꯗ
ꯀꯔꯤ ꯀꯔꯤꯗꯤ ꯆꯥꯕ꯭ꯔꯣ ꯍꯧꯖꯤꯛꯀꯥꯟꯕꯣ
ꯍꯧꯖꯤꯛꯀꯥꯟꯗꯤ ꯍꯋꯥꯏ ꯑꯁꯥꯡꯕꯤ ꯆꯥꯏ
ꯎꯝ ꯅꯣꯏꯔꯣꯝꯗꯗꯤ ꯍꯧꯖꯤꯛꯀꯤ ꯂꯝꯗ ꯐꯪꯕ ꯃꯨꯁꯔꯨꯝ ꯂꯩꯕꯁꯤꯡꯕꯨ ꯐꯪꯅꯗ꯭ꯔꯤ
ꯑꯩꯗꯤ ꯌꯨꯝ ꯂꯩꯇꯕꯅꯤꯅ ꯈꯪꯗꯦꯅꯦ
ꯑꯦ ꯃꯧꯁꯥ ꯑꯗꯨꯝ ꯐꯕꯅꯤꯅ
ꯎꯝ
ꯑꯗꯨꯒꯤ ꯑꯗꯨꯗꯤ ꯉꯁꯤꯗꯤ ꯑꯗꯨꯝ ꯌꯨꯝꯗ ꯂꯩꯕ ꯇꯥꯔꯦꯅꯦ
ꯑꯥꯎ
ꯍ ꯎ ꯇꯧꯒꯅꯤ ꯑꯣꯈꯣꯏꯗꯤ ꯆꯥꯕꯦ
ꯀ ꯃꯆ ꯂꯣ
ꯑꯩꯈꯣꯏꯁꯨꯒꯔꯤ ꯁꯧꯒ꯭ꯔꯤ ꯍꯋꯥꯏ ꯃꯅꯥ ꯆꯝꯊꯣꯛꯊꯔꯒ ꯍ ꯇꯒꯦ
ꯍꯥꯎꯕꯅꯤꯅꯦ
ꯎꯝ ꯍꯧꯖꯤꯛ ꯈ꯭ꯋꯥꯏꯗꯒꯤ ꯍꯥꯎꯕ ꯁꯤꯖꯟ ꯍꯥꯏꯕ ꯇꯥꯔꯦꯅꯦ ꯑꯣꯏ ꯁꯥꯥꯕꯒ
ꯃꯤꯅꯗꯤ ꯑꯦꯟꯁꯥꯡ ꯍꯥꯎꯇꯦꯗꯤ ꯆꯥꯕ ꯌꯥꯗꯦ ꯍꯥꯏ
ꯑꯁꯈꯣꯏꯗꯤꯗ
ꯁꯧꯒ꯭ꯔꯤꯅ ꯌꯥꯔꯦ
ꯑꯗꯨꯅꯦꯩ
ꯑꯗꯨ ꯁꯤꯡꯖꯨ ꯑꯃ ꯃꯦꯠꯄꯀꯣ
ꯎꯝ
ꯑꯗꯨꯖꯤꯅ ꯍꯥꯕ ꯍꯥꯏꯦꯅ
ꯃꯥꯅꯦ ꯃꯥꯅꯦ ꯃꯤꯅꯗꯤ ꯁꯥ ꯅꯠꯇ꯭ꯔꯗꯤ ꯆꯥꯅꯤꯡꯗꯦ ꯍꯥꯏꯕ
ꯎꯝ ꯎꯝ
ꯑꯩꯈꯣꯏꯅꯗꯤ ꯁꯧꯒꯔꯤ ꯀꯔꯤ ꯀꯔꯥ ꯆꯥꯅꯤꯡꯕ ꯃꯤ ꯃꯤꯒꯤ ꯆꯤꯟꯁꯤ ꯃꯍꯥꯎ ꯃꯥꯥꯟꯅꯗꯤꯦ ꯎꯠꯇꯅ
ꯁ ꯂꯩꯅ ꯄꯅ ꯍꯔ ꯁꯕꯖꯦꯛ ꯀ ꯃꯇꯝꯗ ꯁꯧꯒꯤ ꯆꯥꯕ ꯑꯁꯤꯟꯕ ꯆꯥꯕꯁꯤꯅ ꯈ꯭ꯋꯥꯏꯗꯒꯤꯩ ꯐꯕꯅꯦ
ꯃꯥꯅꯤ
ꯁꯥꯔꯤꯉꯩ ꯃꯇꯝꯗꯣ ꯑꯗꯨꯗ ꯑꯃꯨꯛ ꯊꯥꯎ ꯆꯥꯖꯂꯦ ꯑꯗꯨꯒꯀꯣ
ꯎꯝ ꯑ ꯃꯥꯅꯤ ꯃꯥꯅꯤ ꯅꯨꯡꯇꯤꯒꯤꯗꯨꯁꯨ ꯆꯥꯃꯜꯂꯗꯤ ꯃꯨꯛ ꯆꯥꯅꯤꯡꯗꯦꯗꯣ
ꯎꯝ
ꯑꯗꯨꯅ ꯑꯍꯥꯎ ꯑꯍꯥꯎꯕꯁꯨ ꯑꯃꯨꯛꯀ ꯗꯔꯀꯥꯔꯗꯤ ꯑꯣꯏꯕ ꯎꯝ
ꯑꯗꯨꯁꯨ ꯌꯥꯝ ꯆꯥꯁꯤꯟꯗꯕꯤꯗ ꯃꯥ ꯑꯩꯈꯣꯏꯒꯤ ꯆꯥꯛ ꯑꯃꯗ ꯆꯥꯏꯗꯅ
ꯎꯝ
ꯑꯗꯨꯅꯗꯤ ꯐꯕ
ꯎꯝ ꯉꯁꯤꯁꯦ ꯅꯣꯡ ꯆꯨꯔꯗꯤ ꯐꯒ ꯇꯧꯕꯅꯤꯅꯦ ꯃꯝꯃꯒ ꯂꯩꯕꯁꯦ ꯆꯨꯒꯗ
ꯑꯩꯈꯣꯏꯅ ꯅꯣꯡ ꯆꯨꯕꯗꯣ ꯑꯩꯈꯣꯏꯅ ꯂꯧꯕꯨꯛ ꯂꯩ ꯏꯁꯤꯡ ꯂꯩꯇꯕꯗꯣ ꯁꯨꯃꯥꯏꯅ ꯇꯧꯕꯅꯤꯅ ꯅꯣꯡ ꯆꯨꯕꯗꯣ ꯐꯖꯅ ꯆꯨꯕ ꯑꯣꯏꯔꯗꯤ ꯐꯕ
ꯑꯣ ꯑꯩꯈꯣꯏꯁꯨ ꯑꯗꯨꯃꯥꯏꯅ ꯇꯧꯕ
ꯐꯖꯅ ꯆꯨꯗ꯭ꯔꯕꯅꯤꯅ ꯑꯗꯨꯅ ꯎꯕ ꯑꯩꯈꯣꯏꯁꯨ ꯋꯥꯔꯦ ꯍꯥꯏꯕꯁꯤꯅ ꯍꯥꯏꯕ ꯇ ꯀꯥꯟꯗ ꯀꯔꯤ ꯇꯧꯒꯗꯧꯕꯅꯣꯗꯣ ꯈꯪꯗꯅꯤ ꯍꯥꯏꯕ ꯑꯃꯨꯛ ꯏꯁꯤꯡꯗꯣ ꯇꯨꯂꯨꯗ ꯆꯤꯡꯅꯔ ꯃꯤꯉꯣꯟꯗ ꯄꯩꯁꯥꯗꯣ ꯅꯦꯛꯑꯒ ꯇꯨꯂꯨ ꯆꯤꯡꯅꯔꯥ ꯍꯣꯠꯅꯔꯗꯃꯨꯛ ꯅꯣꯡꯗꯨ ꯒꯨꯔꯨꯡ ꯒꯨꯗꯨꯡ ꯒꯨꯗꯨꯡ ꯑꯃꯨꯛ ꯆꯨꯔꯛꯀꯅꯤ
ꯍꯣꯏ
ꯑꯗꯨ ꯅꯣꯡ ꯆꯨꯕꯗꯣ ꯂꯧꯕꯨꯛ ꯏꯁꯤꯡ ꯂꯩꯅꯕ ꯆꯨꯔꯛꯄꯔꯑꯖꯨ ꯑꯣ ꯑꯣ ꯑꯣꯏꯗꯕ ꯑꯃꯨꯛꯀ
ꯎꯝ ꯑꯗꯨꯒꯨꯝꯕ ꯆꯤꯡꯅꯉꯥꯏꯁꯨ ꯑꯃꯨꯛ ꯂꯩꯇꯕ ꯑꯈꯣꯏꯁꯤꯅ
ꯑꯣ
ꯄꯨꯔꯥ ꯇꯝꯄꯥꯛ ꯍꯥꯏꯕꯕꯨ ꯄꯨꯔꯥ ꯇꯝꯄꯥꯛ ꯉꯥꯛꯇ ꯑꯣꯏꯕ ꯑꯗꯨꯒꯨꯝꯕ ꯏꯁꯤꯡ ꯂꯥꯛꯐꯝꯁꯨ ꯃꯐꯥꯎ ꯂꯩꯇꯕ ꯑꯗꯨꯒꯤ ꯑꯩꯈꯣꯏꯅ ꯐꯔꯥꯛ ꯁꯔꯛ ꯇꯥꯕ ꯅꯣꯏꯒꯤ ꯅꯣꯡ ꯉꯥꯛꯇ ꯉꯥꯏꯔ ꯂꯩꯌꯦꯦ ꯅꯣꯡ ꯆꯨꯗ꯭ꯔꯗꯤ ꯀꯨꯝꯁꯤꯗꯤ ꯎꯔꯦꯗꯅ
ꯃꯥꯅꯦꯅ ꯍꯥꯟꯗꯤ ꯎꯝ ꯅꯍꯥꯟꯗꯤ ꯍꯥꯏꯕꯗꯤ ꯑꯁꯨꯃꯥꯏꯅ ꯂꯧ ꯃꯇꯝꯁꯤꯗ ꯅꯠꯇꯕ ꯃꯇꯝ ꯅꯠꯇꯕꯤꯔꯤꯅꯣ
ꯃꯥꯅꯤꯅꯦ ꯀꯔꯤꯅꯣ ꯉꯟꯅ ꯆꯨꯍꯧꯕꯒꯤꯔ ꯂꯧ ꯎꯔꯝꯗꯥꯏꯗ ꯆꯨꯗ꯭ꯔꯤ
ꯂꯧ ꯎꯔꯝꯗꯥꯏꯁꯤꯅ ꯏꯀꯪ ꯀꯪꯉꯦ ꯑꯈꯣꯏꯔꯣꯝꯗꯗꯤ ꯍꯨꯟ ꯂꯤꯡꯕꯒꯤ ꯋꯥꯗꯤ ꯂꯩꯇꯥꯔꯦ ꯍꯨꯟ ꯐꯨꯜꯂꯒ ꯇꯧꯕꯗꯣ
ꯎꯝ
ꯑꯗꯨꯒꯤ ꯐꯤꯕꯝꯗ ꯂꯩꯔꯦꯕ
ꯑꯈꯣꯏꯁꯨ ꯑꯗꯨꯃꯥꯏꯟ ꯇꯧꯔꯅꯤ ꯍꯧꯖꯤꯛ ꯃꯇꯝ ꯍꯦꯟꯈ꯭ꯔꯦ ꯂꯤꯡꯉ ꯂꯩꯔꯗꯤ ꯀꯇꯥꯏꯗꯒꯤ ꯊꯣꯛꯔꯛꯀꯅꯤ ꯎꯄꯥꯏ ꯂꯩꯇꯦ
ꯍꯨꯟꯕꯒꯤ ꯐꯤꯕꯝꯗ ꯂꯩꯔꯒ ꯏꯁꯤꯡ ꯆꯤꯡꯅꯔꯒ
ꯎꯝ ꯃꯥꯅꯤ ꯈꯪꯗ꯭ꯔꯤꯅꯦ ꯇꯥꯏꯕꯪ ꯄꯥꯜꯁꯦ ꯎꯝ ꯉꯛ ꯉꯛꯄꯅꯤꯅꯦ ꯅꯣꯏꯔꯣꯝꯗꯗꯤ ꯄꯣꯠ ꯆꯩ ꯀ꯭ꯔꯤ ꯀ꯭ꯔꯥꯗꯤ ꯇꯥꯡꯕ꯭ꯔꯣ ꯐꯪꯗ꯭ꯔꯤꯕ꯭ꯔꯣ
ꯄꯣꯠ ꯆꯩꯩꯕꯨꯗꯤ ꯍꯣꯏ ꯑꯈꯣꯏꯕꯨꯗꯤ ꯕꯖꯥꯔꯗ ꯑꯁꯨꯝ ꯅꯛꯅꯔꯕꯅꯤꯅꯀꯣ
ꯎꯝ
ꯑꯗꯨꯝ ꯌꯨꯝꯗꯒꯤ ꯄꯨꯊꯣꯛꯄꯗꯣ ꯑꯗꯨꯝ ꯍꯣꯡꯉꯦ ꯍꯥꯏꯕ ꯇꯥꯔꯦ
ꯎꯝ
ꯌꯥꯝ ꯇꯥꯡꯕꯗꯤ ꯑꯣꯏꯗꯦ
ꯑꯣ ꯐꯩꯅꯦ ꯑꯗꯨꯗꯤ ꯑꯩꯈꯣꯏꯁꯤ ꯂꯩꯔꯒ ꯆꯥꯕꯒꯨꯝꯕ ꯑꯅꯝꯕ ꯑꯣꯏꯕꯅꯤꯅ ꯑꯃꯨꯛꯀ ꯄꯣꯠꯆꯩꯩꯁꯦ ꯇꯥꯡꯒ꯭ꯔꯦ ꯀꯩꯊꯦꯜꯗ ꯆꯠꯂꯒ ꯂꯩꯔꯁꯨ ꯇꯥꯡꯕ ꯉꯥꯛꯇ ꯑꯗꯨꯅ ꯑꯁ ꯈꯪꯗ꯭ꯔꯦ ꯍꯤꯡꯕꯁꯦ ꯋꯥꯒꯗꯧꯔꯤ
ꯋꯥꯥꯕꯅꯦ ꯋꯥꯕꯅꯦ ꯊꯟꯗ ꯋꯥꯏ
ꯑꯣꯏꯒꯅꯤꯅ
ꯑꯋꯥꯕꯅꯦ
ꯅꯣꯡ ꯅꯣꯡ ꯅꯣꯡꯖꯨ ꯆꯨꯕꯤꯗꯕꯒꯤ ꯑꯩꯈꯣꯏꯗꯤ ꯉꯁꯥꯏ ꯏꯁꯤꯡꯁꯨ ꯁꯤꯖꯤꯟꯅꯅꯉꯥꯏ ꯏꯁꯤꯡ ꯐꯥꯎꯕꯁꯨ ꯇꯥꯅꯉꯥꯏꯁꯦ ꯀꯪꯕꯅꯤꯅ ꯇꯥꯗꯥꯔꯦ ꯇꯨꯇꯤ ꯇꯥꯒꯗꯧꯕꯁꯨ ꯑꯗꯨꯅ ꯂꯩꯕ ꯑꯗꯨꯁꯨ ꯑꯗꯨꯅ ꯑꯈꯣꯏꯁꯦ ꯂꯩꯕ ꯑꯗꯨꯅꯦ ꯅꯣꯡꯁꯦ ꯐꯖꯅ ꯆꯨꯗꯕꯗꯨꯗ ꯇꯣꯇꯤꯁꯨ ꯏꯁꯤꯡꯁꯦ ꯀꯪꯕꯒꯤ ꯂꯥꯛꯄ ꯉꯝꯗ꯭ꯔꯦ
ꯑꯣ
ꯑꯗꯨꯅ ꯅꯤꯛꯅ ꯂꯥꯛꯄꯒꯤ ꯂꯩꯕꯅꯦ ꯏꯁꯤꯡꯁꯨ ꯑꯗꯨꯅ ꯂꯩꯕ ꯉꯥꯛꯇ ꯑꯈꯣꯏꯗꯤ ꯂꯩꯗꯕ ꯂꯩꯇꯦ ꯅꯣꯡꯁꯤꯅ ꯐꯖꯟꯅ ꯆꯨꯕꯤꯗ꯭ꯔꯗꯤ ꯀꯩꯁꯨ ꯂꯩꯇꯦ ꯗꯨꯝ ꯎꯨꯡ ꯈꯤꯇꯪ ꯑꯣꯏꯁꯨ ꯅꯨꯡꯉꯥꯏꯌꯦ ꯗꯨꯒꯤꯅꯦ
ꯑꯈꯣꯏꯅ ꯇꯨꯔꯇꯤꯁꯦ ꯇꯨꯔꯇꯤꯁꯤꯡ ꯂꯥꯛ- ꯇ꯭ꯋꯦꯟꯇꯤ ꯐꯣꯔ ꯑꯥꯔꯁ ꯂꯥꯛꯑꯦ ꯑꯗꯨꯒ ꯑꯃꯨꯛ ꯑꯈꯣꯏꯗꯤ ꯀꯩꯗꯧꯕꯅꯣ ꯍꯥꯏꯔꯒ ꯋꯥꯟ ꯋꯤꯛꯁꯤꯅ ꯂꯩꯀꯥꯏ ꯑꯃꯒꯤ ꯈꯥꯏꯗꯣꯛꯄꯀꯣ ꯑꯗꯨꯒ ꯋꯥꯟ ꯋꯤꯛꯁꯤꯅ ꯂꯩꯀꯥꯏ ꯑꯃꯒꯤ ꯈꯥꯎ ꯈꯥꯏꯗꯣꯛꯄ
ꯑ
ꯑꯗꯨꯃꯥꯥꯏꯟ ꯇꯧꯔꯣ
ꯑꯣ ꯐꯩꯌꯦꯅꯦ ꯑꯗꯨꯗꯨꯝ ꯈꯤꯇꯪ ꯑꯣꯏꯔꯁꯨ ꯂꯥꯛꯍꯧꯕꯗꯨꯗꯤ ꯐꯩꯌꯦꯗꯅ ꯁꯦꯐ ꯑꯣꯏꯌꯦꯕ ꯑꯩꯈꯣꯏꯗꯤꯗꯨ ꯂꯩꯇ꯭ꯔꯦ ꯂꯩꯕ ꯂꯩꯕꯗ ꯅꯣꯡꯕꯨ ꯆꯨꯔꯗꯤ ꯑꯃꯨꯛꯀ ꯂꯩꯔꯣꯏꯗꯕ ꯍꯥꯏꯗꯤ ꯐꯖꯅ ꯇꯨꯇꯤꯁꯦ ꯂꯥꯛꯀꯗꯧꯕ ꯅꯪ ꯉꯁꯥꯏ ꯇꯨꯇꯤ ꯏꯁꯤꯡꯁꯦ ꯆꯤꯡꯗꯒꯤ ꯂꯝ ꯂꯥꯞꯅꯒꯤ ꯂꯥꯛꯄꯅꯦꯕ ꯑꯗꯣ ꯔꯤꯖꯥꯔꯚꯔ ꯇꯧꯔꯒ ꯂꯥꯛꯄ ꯑꯣꯏꯔꯁꯨ ꯉꯁꯥꯏ ꯅꯣꯡꯅꯕꯨ ꯆꯨꯗ꯭ꯔꯗꯤ ꯃꯣꯏꯁꯨ ꯂꯥꯛꯄ ꯉꯝꯗ꯭ꯔꯦꯗꯅ ꯗꯨꯃꯥꯏ ꯇꯧꯕꯒꯤ ꯑꯦ ꯋꯥꯏꯌꯦ ꯑꯗꯨꯅ ꯑꯈꯣꯏꯁꯦ ꯂꯩꯕꯒ ꯂꯩꯕ ꯉꯥꯛꯇ ꯀꯩꯗꯣꯉꯩ ꯅꯣꯡ ꯆꯨꯒꯦꯔꯥ ꯍꯤꯡ- ꯅꯣꯡ ꯐꯖꯟ ꯆꯨꯕꯁꯤ ꯉꯥꯏꯔ ꯂꯩꯅꯔꯤꯍꯦ ꯈꯣꯏ
ꯎꯝ
ꯗꯨꯃꯥꯏ ꯇꯧꯌꯦ
ꯉꯁꯤꯗꯤ ꯀꯗꯥꯏ ꯆꯠꯀꯦꯔꯥ
ꯍꯩ ꯉꯁꯤꯁꯦ ꯋꯦꯗꯔ ꯐꯠꯇꯦꯗꯨꯅ ꯍꯥ - ꯍꯥ ꯉꯁꯤꯁꯨ ꯑꯃꯨꯛꯀ ꯀꯗꯥꯏ ꯆꯦ ꯆꯦ ꯆꯠ ꯐꯣꯡ ꯒꯥꯡꯗꯅꯒ ꯂꯩꯌꯦ ꯍꯤ- ꯍꯤ - ꯍꯤ - ꯍꯤ - ꯍꯤ ꯅꯣꯡ ꯆꯨꯒꯦꯔ ꯍꯥꯏꯔꯒ ꯑꯃꯨꯛꯀ ꯃꯝꯃꯦ ꯗꯨꯅ ꯑꯥ ꯀꯗꯥꯏꯗꯁꯨ ꯆꯠꯐꯝ ꯂꯩꯇꯦ ꯑꯗꯨꯝ ꯂꯩꯕ ꯇꯥꯔꯦ
ꯑꯁ ꯍꯟꯗꯛ ꯃꯁꯔꯨꯝꯒꯤ ꯁꯤꯖꯟ ꯑꯣꯏꯕꯒꯤꯔ ꯈꯪꯗꯦ ꯉꯔꯥꯡꯗꯒꯤ ꯑꯩꯒꯤ ꯃꯪꯗ- ꯃꯁꯔꯨꯝ ꯊꯤꯕ ꯆꯜꯂꯦ
ꯎꯝ
ꯍꯧꯖꯤꯛ ꯌꯨꯝ ꯂꯩꯔꯗꯤꯀꯣ ꯃꯁ- ꯑ ꯆꯤꯡ ꯆꯞ ꯑꯁꯤꯒꯨꯝꯕ ꯃꯁꯔꯨꯝꯒꯤ ꯁꯤꯖꯟ ꯃꯇꯝꯁꯦ ꯑꯩꯗꯤ ꯂꯦꯞꯇꯦꯕ ꯆꯠꯄꯗꯣ
ꯑꯣ
ꯃꯤꯅ ꯋꯥꯗꯕ꯭ꯔꯥ ꯍꯥꯏꯒꯅꯦꯕ ꯑꯁ ꯀꯩꯗꯧꯕꯩ ꯋꯥ- ꯒꯤꯔ ꯆꯍꯤ ꯑꯃ ꯂꯥꯛꯄꯕꯨ ꯍꯥꯏꯔꯒ ꯏꯁꯥꯖꯨ ꯑꯦꯛꯁꯔꯁꯥꯏꯁ ꯑꯃꯅꯦ ꯑꯗꯨꯅ
ꯎꯝ
ꯉꯔꯥꯡ ꯅꯨꯡꯗꯥꯡ ꯑꯩꯒꯤ ꯃꯪꯗꯖꯨ ꯃꯁꯔꯨꯝ ꯊꯤꯕ ꯌꯥꯝ ꯀꯟꯅ ꯆꯜꯂꯤꯕꯅꯦ ꯇꯧꯔꯤꯁꯦ
ꯍꯣꯏꯅꯦ ꯍꯥ ꯑꯩꯗꯤ ꯑꯩꯒꯤ ꯃꯪꯗꯤ ꯅꯣꯛꯅꯤꯡ ꯅꯣꯛꯅꯤꯡꯕ ꯂꯩꯌꯦꯗ ꯃꯁꯤꯒꯤ ꯇꯥꯏꯝ ꯄꯥꯁ ꯇꯧꯕꯒꯤ ꯏ -ꯍꯤ -ꯍꯥ ꯀꯣꯜ ꯇꯧꯅꯤꯉꯥꯏ ꯋꯥꯔꯤ ꯍꯥꯏꯃꯟꯗꯅ ꯃꯥꯡꯗꯒꯁꯤ ꯉꯥ ꯐꯥ ꯐꯥꯔꯒ ꯑꯥ -ꯍꯥꯍꯥ ꯍꯤꯍꯤ -ꯍꯨꯝ ꯄꯪꯎꯗ ꯎꯒ꯭ꯔꯦꯗ ꯍꯥ -ꯍꯥ ꯑꯣꯏꯒꯦꯔꯥ ꯑꯣꯏꯔꯣꯏꯗꯔꯥ ꯍꯥ ꯁꯤꯒꯤ ꯀꯣꯜ ꯇꯧꯕꯗ ꯁꯨꯃꯥꯏꯟ ꯇꯧꯑꯦ ꯈꯣꯠꯂꯦ ꯍꯥꯏꯃꯟꯕꯗꯨꯗ ꯑꯦ ꯑꯗꯨꯃꯥꯏꯅꯔ ꯑꯗꯨꯗꯤ ꯇ꯭ꯔꯥꯏ- ꯇꯧꯁꯦ ꯍꯥꯏꯅ ꯑꯩꯈꯣꯏꯁꯦ ꯍꯥꯏꯅꯔꯦ ꯆꯕ ꯀꯥꯟꯗꯗꯤ ꯅꯨꯡꯗꯥꯡ ꯑꯃ ꯇꯨꯝꯕ ꯀꯥꯟꯗꯗꯤ ꯀꯗꯥꯏꯗꯅꯣ ꯈꯪꯗꯦ ꯄꯨꯈ꯭ꯔꯤꯗ ꯉꯥ ꯐꯥꯏꯅ ꯄꯪꯐꯥ ꯐꯥꯕꯁꯦ ꯍꯟꯃꯗꯅ ꯃꯤꯒꯤ ꯑꯩꯈꯣꯏ ꯄꯣꯛꯀꯦꯠꯇꯒ ꯆꯪꯕ ꯐꯥꯎꯕ ꯆꯠ ꯆꯠꯂꯒ ꯐꯥꯕ ꯎꯈ꯭ꯔꯦꯍꯦ
ꯑꯥꯁ
ꯑꯁꯤꯒꯤ ꯑꯁꯤꯒꯤ ꯑꯩꯈꯣꯏ ꯇꯥꯏꯝ ꯄꯥꯁ ꯇꯧꯐꯝꯁꯦ ꯑꯣꯏꯗꯧꯕ ꯖꯥꯠꯂ ꯐꯅ ꯌꯥꯝꯅ ꯀꯥꯟꯅꯒꯗꯧꯕ꯭ꯔꯥ ꯑꯗꯨꯒꯤ ꯈꯜꯂꯒꯁꯨ ꯑꯃꯨꯛꯀ ꯅꯣꯛꯅꯤꯡꯕꯕꯨ ꯀꯣꯛꯑꯦ ꯍꯥꯏꯗꯤ ꯉꯥꯡꯕꯁꯨ ꯍꯩꯁꯨ ꯍꯩꯇꯦꯕ ꯋꯥ ꯉꯥꯡꯕꯁꯦ
ꯑꯁ ꯑꯩꯖꯨ ꯍꯩꯇꯦꯗ ꯎꯝ - ꯎꯍꯝ
ꯑꯥꯜꯂꯒ ꯈꯜꯂꯒ ꯀꯣ ꯀꯔꯥꯝꯍꯥꯏꯅ ꯉꯥꯡꯒꯦꯔꯥ ꯍꯥꯏꯅ ꯍꯥ -ꯍꯥ ꯋꯥꯈꯟꯁꯨ ꯊꯣꯛꯇꯕ ꯑꯥ -ꯍꯥ -ꯍꯥ ꯑꯗꯨꯒ ꯃꯤꯅ ꯍꯥꯏꯌꯦ ꯗꯨꯝ ꯑꯣ ꯄꯨꯝꯇꯧꯗ ꯇꯧꯔꯒ ꯋꯥꯁꯨ ꯄꯪꯊꯣꯛꯇ ꯊꯣꯛꯄꯅꯤ ꯑꯩ ꯍꯤ - ꯍꯤꯍꯤꯍꯤ -ꯍꯤ ꯑꯗꯨꯅ ꯊꯣꯛꯄ꯭ꯔꯥ ꯊꯣꯛꯇꯕ꯭ꯔꯥ ꯁꯤ ꯑꯣꯏꯔꯦ ꯑꯈꯣꯏꯒꯤ ꯋꯥ ꯍꯥꯏꯕꯕꯨ ꯑꯥ ꯗꯨꯒ ꯑꯥ ꯇꯝꯔꯤꯚ ꯍꯥꯏꯗꯨꯅꯤ ꯃꯪꯗ ꯎꯕꯗꯨ ꯃꯪ ꯐꯥꯎꯅꯔꯛꯑꯗꯤ ꯐꯒꯗꯧꯕ
ꯍꯑꯥ
ꯀꯣꯜ ꯇꯧꯕꯁꯤꯁꯨ ꯐꯠ ꯐꯠ ꯌꯥꯗꯦꯅꯦ ꯋꯥꯅ ꯐꯪꯉꯤ ꯀꯌꯥꯔꯛꯅ ꯇꯧꯕ ꯀꯥꯟꯗ ꯌꯥꯕꯒꯨꯝ ꯁꯨꯝ ꯇꯧꯋꯦ ꯑꯗꯨꯅꯤ ꯃꯤꯗꯤ ꯀꯃꯥꯏꯅ ꯇꯧꯕ꯭ꯔꯥ ꯈꯪꯗꯦꯅꯦ ꯅꯣꯏꯁꯨ ꯌꯥꯎꯕ ꯀꯨꯏꯈ꯭ꯔꯕ꯭ꯔꯣ
ꯑꯣ ꯈꯪꯗ꯭ꯔꯦ ꯉꯁꯤꯁꯦ ꯀꯔꯤ ꯇꯧꯕꯅ ꯐꯛꯁꯤꯔꯥ ꯅꯣꯡ ꯆꯨꯔꯕꯁꯨ ꯀꯣꯏꯕ ꯆꯠꯁꯤꯔꯥ ꯒ꯭ꯌꯥꯟ ꯇꯥꯗ꯭ꯔꯦꯕꯣ
ꯌ ꯌꯨꯝꯗ ꯀꯔꯤ ꯍꯣꯠꯅꯔꯤꯒꯦ
ꯍꯧꯖꯤꯛꯀꯥꯟꯗꯤ ꯑꯩꯁꯤꯦ ꯑꯗꯨꯝ ꯅꯣꯡꯃ ꯅꯣꯡꯃꯒꯤ ꯑꯩꯁꯨ ꯆꯠꯄꯅꯦ ꯆꯠꯄꯗꯨꯗꯤ ꯑꯗꯨ ꯑꯣꯏꯔꯁꯨ ꯍꯧꯖꯤꯛꯀꯥꯟ ꯗꯤ ꯆꯠꯇꯦ ꯑꯗꯨꯝ ꯂꯩꯥꯌꯦ
ꯌꯨꯝ ꯄꯥꯟꯈ꯭ꯔꯕ
ꯌꯨꯝ ꯄꯥꯟꯗ꯭ꯔꯤꯌꯦ
ꯑꯍꯣ ꯁꯦꯝ ꯀꯦꯇꯦꯒꯔꯤ ꯑꯣꯏꯗꯣꯏꯖꯥꯠꯂꯣ ꯆꯍꯤ ꯀꯌꯥ ꯁꯨꯔꯒꯦꯕ
ꯑꯩꯁ ꯂꯩꯁꯥ ꯁꯥꯔꯤ ꯑꯣꯏꯈ꯭ꯔꯦꯅꯦ ꯑꯩꯈꯣꯏꯁꯦ
ꯁꯦꯝ ꯀꯤꯇꯦꯒꯣ
ꯑꯝ ꯑꯗꯨꯅ ꯍꯦꯟꯕ ꯌꯥ꯭ꯔꯦ ꯏꯅ ꯆꯠꯄ ꯌꯥꯗ꯭ꯔꯦ